ꯀꯩꯗꯧꯔꯤꯒꯦ
ꯑꯣ ꯆꯥꯛꯆꯥ ꯇꯣꯛꯄꯗ ꯉꯥꯏꯔꯤꯌꯦ ꯅꯪꯗꯤ
ꯑꯩꯁꯨꯨ ꯆꯥꯛꯆꯥ ꯇꯣꯛꯑꯒ ꯁꯨ
ꯑꯣ ꯀꯩꯌꯦꯟꯁꯥꯡ ꯆꯥꯔꯒꯦ
ꯑꯈꯣꯏ ꯑꯁꯤ ꯎꯝ ꯄꯣꯡ ꯍꯋꯥꯏ ꯊꯣꯡꯉꯦ ꯃꯣꯔꯣꯡ ꯃꯦꯠꯄ ꯑꯝꯒ ꯀꯥꯡꯈꯧ ꯑꯃꯒ ꯇꯧꯔ ꯁꯥꯔꯦ
ꯑꯣ ꯑꯁ ꯍꯥꯎꯅꯤꯍꯦ ꯋꯦꯗꯔ ꯁꯤꯒ
ꯎꯝ ꯐꯖꯅ ꯁꯥꯁꯟꯈ꯭ꯔꯦ ꯑꯗꯨꯅ
ꯑꯣ
ꯅꯣꯏꯗꯤ ꯀꯩ ꯌꯦꯟꯖꯥꯡ ꯊꯣꯡꯕꯅꯣ
ꯑꯩꯈꯣꯏꯅꯅꯦ ꯈꯣꯡꯗ꯭ꯔꯨꯝꯗꯣ ꯑꯗꯨꯏꯗꯣ ꯃꯪꯒꯟ ꯑꯄꯣꯞ ꯄ ꯇꯧꯔꯒꯅꯦ ꯊꯥꯎ ꯈꯤꯇꯪ ꯉꯧꯔꯒꯅꯦ ꯊꯣꯡꯉꯦ ꯑꯗꯨꯏꯗꯨꯒ ꯅꯥꯀꯨꯞꯄꯤꯒꯅꯦ ꯉꯥꯈꯥꯗꯨ ꯈꯤꯇꯪꯈꯛ ꯂꯩꯔꯝꯕꯥ ꯑꯗꯨꯏ꯫ ꯑꯡꯗꯨꯒ ꯁꯤꯡꯖꯨ ꯁꯨꯔꯒꯅꯦ ꯆꯥꯈ꯭ꯔꯦ ꯑꯩꯁꯨ ꯐꯅꯌꯥꯝ ꯆꯥꯁꯟꯈ꯭ꯔꯦ꯫
ꯑꯁ ꯐꯖ ꯆꯥꯔꯝꯃꯅꯤ ꯑꯗꯨꯗꯤ꯫
ꯎꯝ ꯆꯥꯁꯟꯈ꯭ꯔꯦ꯫
ꯈꯪꯗꯦꯗ ꯍꯧꯖꯤꯛꯀꯥꯟꯁꯦ ꯆꯥꯕ ꯈꯨꯗꯤꯡꯒꯤ ꯑꯗꯨꯝ ꯍꯥꯎꯗꯅꯅꯦ ꯃꯌꯥꯝ ꯃꯌꯥꯝ
ꯎꯝ ꯑꯗꯨꯅꯦ ꯍꯥꯏꯁꯦ꯫ ꯐꯤꯒꯔꯒ ꯁꯦꯝꯒꯦ ꯇꯧꯕꯁꯦ ꯉꯝꯗ꯭ꯔꯦ ꯇꯧꯔꯤꯁꯦ꯫
ꯎꯝ ꯑꯗꯣ ꯉꯁꯤ ꯀꯥꯏ ꯀꯥꯏ ꯆꯠꯇꯧꯕ ꯂꯩꯒꯦ꯫
ꯉꯁꯤꯗꯤ ꯀꯌꯥꯝ ꯆꯠꯂꯔꯣꯏ ꯍꯥꯏꯗꯤ ꯊꯕꯛ ꯑꯃ ꯑꯩꯈꯣꯏ ꯆꯤꯆꯦ ꯍꯣꯏꯗ ꯑꯃ ꯆꯠꯀꯦ ꯇꯧꯔꯝꯕꯅꯦꯕ ꯑꯗꯣ꯫
ꯅꯣꯡꯒ ꯇꯥꯕꯒꯀꯣ꯫
ꯎꯝ꯫
ꯑꯗꯨꯒ ꯁꯨꯝ ꯌꯨꯝꯒꯤ ꯊꯕꯛꯁꯨ ꯈꯔ ꯇꯧꯗꯕ ꯂꯩꯕ꯫ ꯑꯗꯨꯒꯤ ꯆꯠꯇ꯭ꯔꯦ꯫
ꯍꯣꯏ ꯑꯗꯣ ꯑꯩꯈꯣꯏ ꯁꯟꯗꯦ ꯅꯨꯃꯤꯠꯇ ꯀꯣꯏꯕ ꯆꯠꯁꯦ ꯍꯥꯏꯅꯕꯗꯣ ꯆꯥꯛ ꯆꯥꯕ꯫
ꯎꯝ꯫
ꯄꯤꯛꯅꯤꯛ ꯑꯃ꯫
ꯍꯣꯏ꯫
ꯑꯗꯨ ꯀꯃꯥꯏꯅ ꯇꯧꯁꯦ ꯍꯥꯏꯅꯣ꯫
ꯑꯗꫭ ꯎꯝ ꯏꯕꯥꯅꯤꯅꯗꯤ ꯌꯨꯝꯗꯣ ꯈꯔ ꯅꯛꯅꯩꯗꯅ꯫
ꯑꯥ꯫
ꯑꯗꯨꯏꯗꯨꯅ ꯏꯕꯥꯅꯤꯅ ꯄꯨ ꯊꯣꯡꯉꯒ ꯄꯨꯁꯤ ꯍꯥꯏꯕ꯭ꯔꯥ ꯅꯠ ꯇ꯭ꯔꯒ ꯀꯃꯥꯏ ꯇꯧꯁꯤꯒꯦ꯫
ꯈꯪꯗꯦ꯫
ꯅꯪꯒꯤ ꯋꯥꯈꯟꯅ ꯀꯃꯥꯏꯅ ꯂꯩ꯫
ꯑꯗꯣ ꯍꯥꯟꯅ ꯑꯩ ꯄꯥꯎ ꯍꯥꯟꯅ ꯄꯤꯒꯔꯤꯒꯦ ꯑꯗꯨꯒ ꯒ꯭ꯌꯥꯟ ꯇꯥꯔꯅꯤ꯫
ꯍꯣꯏ ꯎꯝ꯫
ꯑꯥ ꯃꯣꯏ ꯑꯇꯣꯞꯄ ꯃꯈꯩꯗꯨꯁꯨ ꯁꯨꯇꯤ ꯇꯧꯗꯣꯏꯅꯤ ꯍꯥꯏꯌꯦꯕ꯫
ꯎꯝ ꯎꯝ꯫
ꯑꯗꯨꯅ ꯃꯣꯏꯗꯣ ꯁꯨꯇꯤꯌꯥ ꯂꯧꯔꯒ ꯆꯠꯄ ꯑꯗꯨꯃꯥꯏꯅ ꯇꯧꯗ꯭ꯔꯗꯤ꯫
ꯎꯝ꯫
ꯑꯗꯣ ꯃꯣꯏꯒꯤ ꯊꯕꯛꯇꯣ ꯍꯥꯟꯅ ꯁꯨꯇꯤ ꯂꯧꯕꯗꯣ ꯌꯥꯕ ꯌꯥꯗ꯭ꯔ꯫ ꯈꯪꯉꯒ ꯑꯩꯈꯣꯏꯁꯨ ꯀꯩꯅꯣ ꯇꯧꯔ ꯆꯠꯂꯁꯦ꯫
ꯍꯣꯏ꯫ ꯌꯦꯡꯉꯁꯤ ꯍꯥꯏꯗꯤ ꯀꯩꯒꯨꯝꯕ ꯑꯥ ꯍꯥꯏꯗꯤ ꯏꯕꯥꯅꯤꯅ ꯈꯟꯅꯕ ꯅꯨꯃꯤꯠꯇꯨ ꯑꯗ ꯌꯥꯗꯨꯅ ꯑꯃꯨꯛ ꯃꯊꯪꯒꯤ ꯅꯨꯃꯤꯠꯇꯨꯗ ꯑꯃꯨꯛ ꯇ꯭ꯔꯥꯏ ꯇꯧꯕ ꯍꯥꯏꯖꯅꯤ꯫
ꯎꯝ꯫ ꯍꯣꯏ ꯍꯧꯖꯤꯛꯇꯤ ꯀꯥꯡ ꯃꯌꯥꯒꯤ ꯑꯗꯣꯟꯗ ꯈꯟ ꯍꯥꯏꯗꯣꯛ ꯀꯤꯍꯣꯝꯁꯨ ꯌꯥꯝ ꯌꯣꯟꯕꯅꯦ꯫
ꯎꯝ꯫
ꯑꯦ ꯃꯣꯏꯗꯣ ꯅꯥꯀꯟ ꯁꯥꯏꯠꯇꯗꯤ ꯀꯤꯍꯣꯝꯒꯥꯡ ꯌꯣꯟꯕꯅꯦ ꯎꯝ ꯃꯣꯏ ꯃꯐꯝ ꯂꯩꯇꯥꯔꯦ ꯈꯣꯑ ꯈꯣꯑ ꯆꯥꯕꯗꯣ ꯌꯥꯝ ꯍꯥꯎꯕꯅꯦꯕ
ꯎꯝ ꯎꯝ
ꯑꯩꯗꯤ ꯅꯍꯥꯟ ꯆꯤꯡ ꯀꯥꯔꯨꯗꯅꯀꯣ ꯑꯁ ꯏꯁꯥ ꯏꯔꯨꯁꯦ ꯍꯧꯖꯤꯛꯇꯅ ꯊꯦꯡꯗꯣꯛꯄ ꯍꯧꯔꯛꯌꯦ
ꯍ ꯍꯣ ꯀꯩ ꯆꯤꯡ ꯀꯥꯔꯨꯢꯅꯣ
ꯑꯩꯈꯣꯏ ꯆꯩꯔꯥꯎ ꯆꯤꯡ ꯀꯥꯔꯨꯕ ꯑꯗꯨꯅ ꯍꯧꯖꯤꯛꯇꯗ ꯏꯁꯥꯁꯦ ꯊꯤꯟꯗꯣꯔꯛꯇꯅ ꯍꯥꯞꯄꯒ ꯂꯩꯔꯤ
ꯑꯣ ꯌꯥꯝ ꯇꯣꯏꯅ ꯀꯥꯗ꯭ꯔꯗꯤ ꯊꯤꯟꯗꯣꯛꯄꯅꯦ ꯑꯗꯨꯃꯥꯏꯅ ꯇꯧꯕꯗꯣ
ꯑꯝ
ꯀ ꯀ
ꯎꯝ ꯑꯩꯔꯣ
ꯅꯊꯟꯗ ꯈ ꯂꯥꯃꯤꯟꯅꯔꯤꯅꯣ ꯎꯝ
ꯑꯣ ꯑꯩꯒ ꯑꯩꯈꯣꯏ ꯏꯆꯦ ꯑꯅꯤ ꯑꯃꯒ ꯀꯥꯃꯤꯟꯅꯕ
ꯑꯁ ꯌꯥꯍꯧ ꯉꯟ
ꯅꯣꯡ ꯐꯥꯗꯣꯛ ꯌꯥꯍꯧꯉꯟꯅ ꯆꯠꯄꯗꯨꯁꯨ ꯑꯁ ꯈꯨꯅꯨꯡꯉꯥꯏ ꯑꯃꯅꯤ ꯍꯣꯏ ꯅꯣꯡ ꯐꯥꯗꯣꯛ ꯌꯥꯍꯧ ꯉꯟꯕꯁꯤꯁꯨ ꯌꯥꯝ ꯅꯨꯡꯉꯥꯏ ꯂꯩꯔꯝ
ꯌꯥꯝ ꯁꯨꯃꯥꯏꯅ ꯇꯧꯕꯗꯣ
ꯎꯝ
ꯎꯝ
ꯑꯌꯨꯛꯀꯤ ꯅꯨꯡꯉꯥꯏꯕꯗꯣ ꯉꯔꯥꯡ ꯅꯍꯥꯟꯗ ꯈꯪꯕꯗ ꯉꯥꯏꯔꯤ ꯑꯩꯗꯤ
ꯑꯣ ꯍꯣꯏ ꯅꯍꯥꯟꯋꯥꯏꯗꯤ ꯑꯗꯨꯝ ꯀꯥꯏꯗꯅꯀꯣ ꯑꯉꯥꯡ ꯑꯣꯏꯔꯤꯉꯩꯗ
ꯎꯝ
ꯍꯧꯖꯤꯛꯁꯤ ꯅꯥꯕ ꯑꯗꯨꯃꯥꯏꯅ ꯀꯥꯕ ꯈꯣꯠꯄꯒꯁꯨ ꯀꯥ ꯍꯦꯟꯅ ꯇꯧꯗ꯭ꯔꯦ ꯁꯨꯝ ꯀꯩ ꯍꯥꯏꯅꯤ ꯊꯦꯡꯅ ꯇꯨꯝꯃꯒ ꯊꯦꯡꯅ ꯍꯧꯒꯠꯄꯁꯦ ꯍꯩꯅꯕꯤ ꯑꯃ ꯑꯣꯏꯈꯤꯗꯅꯀꯣ ꯉꯟꯅ ꯍꯧꯒꯠꯄꯒꯤ ꯍꯩꯅꯕꯤꯒꯥꯁꯦ ꯊꯝꯈꯤꯗꯕ ꯀꯨꯏꯔꯦ
ꯎꯝ
ꯅꯣꯏꯗꯤ ꯉꯔꯥꯡ ꯀꯣꯏꯕꯒ ꯑꯝꯇ ꯆꯠꯇꯕ꯭ꯔꯣ
ꯑꯩꯈꯣꯏꯔꯣ ꯑꯥ ꯑꯇꯣꯞꯄ ꯂꯝꯗꯗꯤ ꯆꯠꯇ꯭ꯔꯦꯕ ꯀꯣ ꯑꯩꯈꯣꯏ ꯁꯤꯗꯅꯦ ꯀꯥꯡ ꯆꯤꯡꯕ ꯂꯥꯛꯑꯦꯕ ꯍꯥꯏꯗꯤ ꯑꯩꯈꯣꯏꯁꯤ ꯂꯝꯕꯤ ꯑꯌꯨꯡꯕꯁꯦ
ꯎꯝ
ꯍꯥꯟꯅ ꯃꯃꯥꯡꯗꯗꯤ ꯂꯝꯕꯤꯁꯦ ꯈꯔ ꯅꯨꯡꯉꯥꯏꯇꯕꯩ ꯍꯦꯛ ꯇ ꯂꯥꯛꯇꯦꯕ ꯀꯥꯡꯁꯦ ꯑꯗꯨꯏ ꯍꯟꯗꯛ ꯂꯝꯕꯤꯁꯨ ꯌꯥꯝ ꯐꯔꯕ ꯑꯗꯨꯏꯗꯨꯅ ꯂꯥꯛꯑꯦ ꯀꯥꯡꯗꯣ ꯑꯁ ꯉꯔꯥꯡꯗꯨ ꯃꯤ ꯃꯌꯥꯝ ꯑꯃ ꯊꯣꯛꯂꯛꯑꯦ ꯃꯤ ꯃꯈꯩꯗꯨꯁꯨ ꯍꯥꯏꯗꯤ ꯀꯨꯏꯔꯕꯗꯣ ꯀꯥꯡꯒ ꯆꯤꯡꯗꯕ ꯑꯗꯨꯏꯗꯨꯅ ꯀꯥꯡꯗꯨ ꯆꯤꯡ ꯂꯣꯏꯔꯒ ꯆꯪꯉꯀꯥꯟꯗꯗꯤ ꯃꯝꯃꯕꯗꯣ ꯑꯗꯨꯃꯥꯏꯅ ꯇꯧꯔꯦ ꯑꯩꯈꯣꯏꯁꯦ ꯑꯩꯈꯣꯏ ꯁꯤꯐꯥꯎꯅꯦꯕ ꯆꯤꯡꯉꯛꯑꯝꯃꯤꯗꯣ ꯂꯥꯁ ꯕ ꯑꯩꯈꯣꯏ ꯁꯤꯗ ꯑꯗꯨꯗꯨꯅ ꯑꯁ ꯅꯨꯡꯉꯥꯏꯖꯥꯅꯤ ꯍꯥꯏ ꯂꯝꯕꯤꯁꯨ ꯐꯔꯕꯅꯤꯅꯀꯣ ꯌꯥꯝ ꯀꯨꯏꯔꯕꯒꯤ ꯃꯇꯨꯡꯗꯁꯨ ꯑꯣꯏꯕꯅꯤꯅꯅꯦ ꯃꯤ ꯃꯈꯩꯁꯤ ꯂꯣꯏ ꯊꯣꯂꯛꯑꯒ
ꯊꯧꯒꯜ ꯇꯧꯕ ꯐꯪꯕꯗꯣ ꯑꯗꯨꯃꯥꯏꯅ ꯑꯣꯏꯔꯦ ꯌꯥꯝ ꯅꯨꯡꯉꯥꯏ ꯉꯔꯥꯡꯁꯨ ꯑꯗꯨꯃꯥꯏꯅ ꯇꯧꯋꯦ ꯑꯇꯣꯞꯄꯗ ꯀꯣꯏꯕ ꯆꯠꯄ ꯀꯩꯗꯧꯕ ꯑꯗꯨꯝꯕꯗꯤ ꯇꯧꯗ꯭ꯔꯦ
ꯉꯔꯥꯡ ꯃꯤ ꯃꯌꯥꯝ ꯀꯣꯏꯕ ꯑꯌꯥꯝꯕ ꯆꯠꯅꯕ ꯃꯥꯜꯂꯦ
ꯎꯝ ꯍꯣꯏ ꯆꯠꯅꯔꯝꯅꯤ
ꯑꯩꯈꯣꯏꯖꯤ ꯉꯔꯥꯡ ꯑꯩꯈꯣꯏ ꯆꯦꯅꯥ ꯈꯦꯆ꯭ꯔꯤ ꯍꯧꯔ ꯄꯨꯔꯛꯑꯦ
ꯎꯝ
ꯑꯗꯨ ꯆꯥꯔꯦ ꯌꯥꯝ ꯍꯥꯎꯋꯦ ꯃꯥꯥꯏ ꯈꯦꯛꯆ꯭ꯔꯤꯗꯣ ꯊꯣꯠ ꯊꯣꯠꯀ ꯂꯥꯎꯋꯦ ꯑꯗꯨꯃꯥꯏꯅ
ꯎꯝ ꯎꯝ
ꯕꯇꯔ ꯍꯥꯞꯄꯤꯌꯦ
ꯑꯣ
ꯒꯤꯘꯤꯒꯥꯡ ꯀꯩꯒ ꯃꯌꯥꯝ ꯍꯥꯞꯆꯜꯂꯤꯌꯦ ꯍꯣꯏ ꯑꯗꯨꯒꯤ ꯃꯍꯥꯎ ꯌꯥꯝ ꯂꯩꯔ ꯍꯥꯎꯋꯦ
ꯑꯣ ꯘꯤ ꯍꯥꯞꯄꯗꯣ ꯑꯗꯨꯁꯨ ꯌꯥꯝ ꯃꯍꯥꯎ ꯂꯩꯕꯅꯦ ꯑꯗꯨꯣ ꯍꯇꯔꯒ ꯍꯥꯞꯄꯅꯤꯅ ꯍꯦꯟꯅ ꯍꯥꯎꯔꯝꯃꯅꯤ ꯃꯅꯝꯒꯗꯨ ꯌꯥꯝ ꯅꯨꯡꯁꯤꯕ ꯅꯤꯡ ꯀꯤ ꯊꯤꯛ ꯈꯥꯀꯥ ꯍꯥꯄꯖꯣ ꯎꯝ
ꯍꯣꯏ ꯃꯥꯅ ꯑꯗꯨ ꯍꯥꯞꯆꯤꯟꯕꯒꯤ ꯌꯥꯝ ꯍꯥꯎꯔꯦ
ꯎꯝ ꯅꯣꯏ ꯆꯤꯆꯦꯗꯨ ꯌꯥꯝꯁꯨ ꯍꯩꯕꯅꯤꯗ ꯃꯥꯗꯤ ꯑꯗꯨꯃꯥꯏꯅ ꯁꯦꯝꯕ
ꯎꯝ
ꯅꯍꯥꯟ ꯅꯣꯡꯃ ꯅꯣꯏꯗ ꯂꯩꯔꯝꯕꯒꯤ ꯃꯥꯅ ꯃꯔꯣꯏ ꯊꯣꯡꯕ ꯊꯤꯜꯂꯛꯑꯝꯕꯒ ꯈꯤꯇꯪ ꯆꯔꯥꯎ ꯋꯥꯟꯃꯤꯟꯅꯩꯗꯅ ꯅꯪꯒ ꯌꯥꯝ ꯍꯥꯎꯋꯦꯕ ꯑꯗꯨꯏ ꯅꯨꯃꯤꯠꯇꯨꯁꯨ ꯑꯗꯨꯅ ꯌꯥꯝ ꯍꯩꯌꯦ ꯃꯥ ꯑꯗꯣ ꯃꯈꯜ ꯃꯈꯜꯒ ꯇꯧꯕ ꯎꯝ ꯅꯣꯏ ꯑꯉꯥꯡ ꯃꯆꯥꯗꯨꯗꯤ ꯂꯥꯛꯇ꯭ꯔꯣ ꯃꯥꯗꯤ
ꯃꯥꯁꯦ ꯍꯧꯖꯤꯛ ꯃꯌꯥ ꯅꯥꯗꯅ ꯂꯩꯔꯤꯑ ꯃꯌꯥꯗꯣ ꯄꯣꯝꯃꯦꯌꯦ
ꯑꯣ ꯑꯉꯥꯡ ꯃꯌꯥ ꯀꯩꯅꯣ ꯇꯧꯕ ꯃꯇꯝ ꯑꯣꯏꯔꯝꯃꯅꯤ
ꯍꯣꯏ ꯇꯤꯟ ꯆꯥꯕ ꯑꯗꯨꯒꯤ ꯄꯣꯝꯗꯅ ꯂꯩꯔꯦ
ꯎꯝ ꯎꯝ
ꯉꯔꯥꯡ ꯉꯥꯡꯁꯤ ꯂꯥꯛꯑꯝꯃꯦ
ꯎꯝ
ꯃꯥ ꯍꯧꯖꯤꯛꯁꯦ ꯕꯣꯔꯗꯤꯡꯁꯨ ꯆꯠꯄ
ꯎꯝ
ꯑꯗꯨꯒꯤ ꯌꯥꯝ ꯇꯣꯏꯅꯁꯨ ꯂꯥꯞ ꯑꯁ ꯉꯝꯈꯤꯗ꯭ꯔꯦ ꯍꯥꯟꯅꯗꯤ ꯅꯨꯡꯇꯤꯒꯤ ꯂꯥꯛꯑꯝꯕꯅꯤ ꯍꯧꯖꯤꯠꯇꯤ ꯕꯣꯔꯗꯤꯡꯗ ꯂꯩꯕꯗꯩ ꯇꯣꯏꯅ ꯂꯥꯛꯇ꯭ꯔꯦ
ꯑꯣ ꯑꯁ ꯃꯥꯗꯣ ꯌꯥꯝꯅ ꯁꯤꯡꯕꯅꯦ ꯃꯥꯗꯣ ꯐꯨꯠꯕꯣꯜꯁꯨ ꯌꯥꯝ ꯄꯥꯝꯖꯗꯏꯅꯦ ꯃꯥꯗꯣ ꯐꯨꯠꯕꯣꯜꯒꯤ ꯃꯃꯤꯡ ꯀꯩꯀꯥ ꯂꯣꯏ ꯈꯪꯗ꯭ꯔꯣ ꯃꯥꯗꯤ ꯐꯨꯠꯕꯣꯂꯔ ꯑꯗꯨꯅꯤ ꯑꯗꯥꯅꯤꯒ ꯍꯥꯏꯕꯁꯦ ꯂꯣꯏ ꯈꯪꯉꯦꯕ ꯃꯥꯗꯣ ꯎꯝ ꯅꯣꯡ ꯇꯥꯕ꯭ꯔꯣ ꯅꯣꯏ ꯑꯗꯨꯗꯗꯤ
ꯑꯩꯈꯣꯏꯁꯗ ꯔꯥꯡ ꯅꯣꯡ ꯌꯥꯝ ꯀꯟꯅ ꯍꯩꯗꯔ ꯂꯩꯌꯦ ꯃꯩꯒꯥꯡꯁꯦ ꯃꯨꯠꯇꯅ
ꯎꯝ
ꯑꯗꯨꯒ ꯉꯁꯤꯗꯤ ꯑꯌꯨꯛꯇꯁꯨ ꯃꯩ ꯂꯥꯛ ꯇ꯭ꯔꯦ ꯉꯔꯥꯡꯒꯤ ꯃꯩ ꯃꯨꯠꯈꯤꯕꯗꯒꯤ
ꯑꯣ..
ꯑꯗꯣ ꯍꯧꯖꯤꯛꯇ ꯂꯥꯛꯄꯗ ꯉꯥꯏꯔꯤ
ꯑꯣ ꯑꯩꯈꯣꯏ ꯁꯣꯝꯗꯁꯨ ꯉꯔꯥꯡ ꯅꯣꯡ ꯈꯔ ꯇꯥꯏꯌꯦ ꯈꯔ ꯀꯟꯅ ꯉꯔꯥꯡꯁꯦ ꯑꯅꯝꯕ ꯃ ꯐꯝ ꯈꯨꯗꯤꯡꯃꯛꯇ ꯅꯣꯡꯁꯦ ꯇꯥꯕ ꯃꯥꯜꯂꯦ
ꯎꯝ ꯎꯝ ꯎꯝ ꯍꯣꯏ ꯊ ꯃꯥꯔꯦ ꯎꯝ ꯀꯟ ꯀꯟꯇ
ꯎꯝ ꯎꯝ ꯑꯁ ꯅꯣꯡꯒ ꯀꯟꯅ ꯇꯥꯔꯛꯄꯁꯦ ꯑꯩꯗꯤꯅꯦ ꯇꯨꯝꯐꯝ ꯂꯩꯐꯝ ꯆꯥꯐꯝꯒꯥꯡ ꯈꯪꯗꯖꯥꯠꯅꯤ ꯍꯥꯏꯗꯤꯅꯦ ꯑꯩꯈꯣꯏꯗꯤ ꯅꯣꯡ ꯀꯟꯅꯇꯥ ꯏꯁꯤꯡ ꯆꯥꯎꯔꯛꯀꯅꯤ ꯌꯥꯝ ꯄꯥꯈꯠꯂꯦꯕ
ꯎꯝ
ꯁꯥꯕ ꯈꯣꯠꯄ ꯇꯧꯗ꯭ꯔꯤꯕꯅꯤꯅ ꯑꯗꯒꯤ ꯅꯣꯡꯒ ꯈꯤꯇꯪ ꯀꯟꯅ ꯇꯥꯔꯗꯤ ꯌꯨꯕ ꯈꯣꯠꯄ ꯍꯥꯏꯖꯤꯟꯕꯁꯦ ꯌꯥꯝ ꯇꯧꯋꯦꯕ ꯑꯗꯨꯅꯅꯦ ꯑꯁ ꯑꯃꯔꯣꯝꯗꯁꯨ ꯍꯥꯏꯗꯤ ꯂꯧꯁꯤꯡ ꯎꯕ ꯌꯥꯕ ꯈꯣꯠꯄ ꯄ ꯇꯧꯗꯕ ꯃꯈꯩꯁꯤꯒꯤ ꯍꯥꯏꯔꯨꯔꯗꯤ ꯍꯔꯥꯎꯕ ꯅꯣꯡ ꯇꯥꯕꯁꯦ ꯑꯗꯣ ꯑꯁ ꯌꯨꯝꯁꯤꯒꯤ ꯍꯥꯏꯔꯗꯤ ꯏꯁꯤꯡ ꯆꯥꯎꯔꯛꯀꯅꯤ ꯁꯨꯝ ꯄꯥꯈꯠꯄ ꯇꯧꯔꯤ
ꯎꯝ
ꯅꯣꯡ ꯀꯅ ꯇꯥꯔꯁꯦ ꯑꯗꯨ ꯄꯨꯡ ꯉꯔꯥꯒꯤ ꯈꯨꯇꯥꯗꯨꯣ ꯏꯁꯤꯡ ꯅꯨꯡ ꯆꯥꯎꯕ ꯈꯣꯠꯄꯕꯨꯗꯤ ꯇꯧꯍꯧꯗ꯭ꯔꯦ ꯂꯧꯔꯣꯝꯗꯁꯨ ꯈꯔꯗꯤ ꯀꯥꯟꯅꯔꯝꯃꯅꯤ ꯉꯔꯥꯡꯒꯤ ꯅꯣꯡ ꯈꯨꯇꯥꯗꯣ
ꯍꯣꯏ ꯀꯥꯟꯅꯔꯝꯃꯅꯤ ꯈꯔꯗꯤ
ꯎꯝ ꯅꯣꯡꯁꯦ ꯍꯟꯗꯛꯁꯦ ꯇꯥꯕꯗ ꯆꯥꯡꯁꯦ ꯈꯔ ꯋꯥꯠꯄ ꯃꯥꯜꯂꯤ ꯃꯃꯥꯡ ꯃꯃꯥꯡ ꯆꯍꯤꯒ ꯁꯨꯝ ꯌꯦꯡꯅꯕꯗ
ꯎꯝ
ꯈꯪꯗꯦ ꯅꯍꯥꯟꯜꯋꯥꯏꯗꯤ ꯑꯩꯈꯣꯏ ꯁꯨꯝ ꯀꯥꯟꯁꯤꯗꯅꯦ ꯑꯩꯈꯣꯏꯕꯥꯅ ꯂꯧꯗꯅꯦ ꯑꯂꯨꯒ ꯊꯨꯝꯃꯒ ꯉꯥꯈꯥꯒꯁꯤꯡ ꯃꯌꯥꯝ ꯆꯪꯗꯅ ꯇꯧꯋꯦꯕ
ꯎꯝ
ꯑꯗꯒꯤ ꯎꯌꯦꯟ ꯉ ꯁꯤ ꯆꯣꯡꯉꯝꯃꯦ ꯍꯥꯏꯕꯩꯅ ꯍꯦꯜꯂꯛꯇꯅ ꯆꯥꯗꯅ ꯇꯧꯋꯦꯕ ꯍꯥꯏꯗꯤ
ꯎꯝ ꯎꯝ
ꯀꯩꯅꯣ ꯇꯧꯕꯗꯣ
ꯎꯝ
ꯑꯗꯣ ꯍꯟꯗꯛꯇꯤ ꯅꯣꯡꯁꯤꯁꯨ ꯋꯥꯠꯂꯕꯅꯤꯅ ꯂꯨ ꯅꯨꯡꯁꯨ ꯊꯨꯝꯕꯗꯨ ꯌꯥꯗ꯭ꯔꯦꯗꯅ
ꯎꯝ
ꯑꯗꯨꯗꯨꯅ ꯀꯌꯥꯝ ꯂꯨ ꯅꯨꯡ ꯊꯨꯝꯗ ꯈꯣꯠꯇ ꯀꯩꯝ ꯇꯧꯗ꯭ꯔꯤ ꯍꯥꯏꯗꯤ ꯏꯀꯪ ꯀꯪꯅ ꯊꯨꯝꯕꯗꯨꯁꯨ ꯑꯃꯨꯛ ꯌꯥꯕ ꯑꯣꯟꯗꯦꯗꯅ ꯃꯤ ꯉꯥꯒ ꯉꯥꯈꯥꯒ ꯆꯪꯕꯗꯣ ꯉꯥꯈꯥꯗꯨ ꯌꯥꯝ ꯍꯥꯎꯋꯦꯕ ꯂꯧꯒꯤ ꯉꯈꯥꯁ ꯑꯗꯨꯝ ꯀꯪꯍꯜꯂꯒꯅꯦ ꯑꯗꯨꯝ ꯊꯝꯕꯁꯤ ꯅꯤꯡꯊꯝꯊꯥ ꯃꯇꯝꯗꯅꯦ ꯑꯗꯨꯝ ꯉꯥꯔꯧ ꯑꯣꯏꯅ ꯆꯥꯕ ꯌꯥꯕꯗꯣ ꯑꯣꯏꯕ ꯍꯥꯎꯁꯨ ꯍꯥꯎꯕ ꯑꯗꯨꯒ ꯍꯥꯏꯗꯤ ꯁꯨꯝ ꯀꯩ ꯍꯥꯏꯅꯤ ꯄꯥꯝꯁꯨ ꯄꯥꯝꯕꯗꯨ ꯉꯈꯥꯒꯁꯦ ꯑꯗꯨꯝ ꯍꯥꯏꯗꯤ ꯃꯔꯣꯏ ꯅꯥꯀꯨꯞ ꯄꯤꯒ ꯊꯣꯡꯉꯒꯁꯨ ꯍꯥꯎꯕ ꯑꯗꯨꯅ ꯑꯩꯈꯣꯏꯕꯨꯕꯨꯁꯨ ꯑꯗꯨꯝ ꯍꯥꯏꯗꯤ ꯃꯣꯏꯁꯨ ꯑꯍꯟꯅꯤꯅ ꯑꯗꯨ ꯉꯥ ꯑꯗꯨ ꯆꯥꯅꯤꯡꯕ ꯑꯗꯨꯅ ꯉꯈꯥ ꯃꯇꯝꯗ ꯒꯥꯔꯤ ꯀꯣꯄꯤꯒꯒ ꯊꯣꯡꯉꯒ ꯆꯥꯕꯁꯤꯁꯨ ꯄꯥꯝꯖꯩꯌꯦꯕꯀꯣ
ꯎꯝ